ꯍꯜꯂꯣ
ꯇꯥꯕ꯭ꯔꯣ
ꯌꯥꯔꯦ ꯌꯥꯔꯦ ꯍꯧꯖꯤꯛꯇꯤ
ꯇꯥꯏꯌꯦ ꯑꯁ
ꯌꯥꯝꯅ ꯊꯥꯒꯠꯆꯔꯤꯀꯣ ꯎꯝ
ꯑꯁ ꯑꯩ ꯇꯟꯗꯤ ꯇꯟꯕꯅꯦ ꯍꯧꯖꯤꯛ ꯇꯧꯕ ꯇꯟꯗꯤ ꯇꯟꯕꯅꯤꯀꯣ ꯑꯩ ꯍꯥꯥ
ꯊꯕꯛ ꯇꯤꯟꯕ꯭ꯔꯣꯕ
ꯆꯤꯟꯗꯦꯗ ꯆꯤꯟꯗꯦ ꯆꯤꯟꯗꯦ
ꯀꯩꯗꯧꯔꯒꯦꯗꯣ
ꯆꯦ ꯑꯃꯗꯣ ꯍꯩꯅꯧ ꯂꯧꯕ ꯂꯥꯛꯀꯦ ꯍꯥꯏꯕ
ꯍꯧꯖꯤꯛ
ꯍꯣꯏ
ꯍꯥꯥ
ꯍꯣꯏ
ꯅꯣꯏ ꯀꯣꯂꯦꯖꯇ ꯂꯩꯕ꯭ꯔꯥ ꯍꯥꯏ ꯍꯩꯅꯧ
ꯍꯣꯏ ꯑꯩꯈꯣꯏ ꯍꯣꯁꯇꯦꯜꯗ
ꯅꯪꯅ ꯍꯦꯛꯇꯣꯏꯕ
ꯍꯣꯏ ꯑꯩꯅ ꯍꯦꯛꯑꯒ ꯄꯤꯗꯣꯏꯕ
ꯄꯨꯡ ꯀꯌꯥꯗ ꯂꯥꯛꯀꯦ ꯍꯥꯏꯕ꯭ꯔꯥ ꯃꯥ
ꯍꯧꯖꯤꯛ ꯂꯥꯛꯑꯅꯤ ꯍꯥꯏꯌꯦ ꯂꯝꯕꯤꯗ ꯆꯠꯂꯤ ꯍꯥꯏꯌꯦ
ꯑꯣ ꯑꯩꯅ ꯗꯤꯁꯇ꯭ꯔꯐ ꯇꯧꯈ꯭ꯔꯦꯅ ꯍꯥꯏꯈꯣ ꯑꯗꯨꯝ
ꯃꯥ ꯑꯗꯨ ꯑꯣꯏꯔꯗꯤ ꯍꯣꯏ ꯍꯥꯏꯔꯅꯤ ꯑꯩꯗꯣ ꯍꯧꯖꯤꯛ ꯇ꯭ꯔꯥꯏ ꯇꯧꯕꯗꯒꯤꯅꯦ ꯃꯥ ꯏꯃꯥꯟ ꯑꯩꯗꯤ ꯃꯤꯉꯣꯟꯗ ꯑꯩꯁꯨ ꯒ꯭ꯔꯨꯞꯀꯨꯝꯕꯗ ꯑꯩꯁꯨ ꯊꯥꯒꯠ ꯃꯤꯒꯨꯝꯕ ꯐ꯭ꯔꯤ ꯂꯩꯕ꯭ꯔꯥꯒꯨꯝꯕ ꯑꯗꯨꯗꯒꯤ ꯈꯪꯅꯕ ꯃꯤ ꯈꯛꯇ ꯑꯩꯗꯤ ꯑꯗꯨꯝ ꯁꯥꯟꯅꯔꯒ ꯂꯩꯌꯦꯕ
ꯍꯣꯏ
ꯑꯗꯨꯗꯒꯤꯅꯦꯗ ꯑꯟꯅꯣꯟ ꯅꯝꯕꯔꯕꯨ ꯇꯧꯅꯤꯡꯉꯥꯏ ꯈ꯭ꯔꯥ ꯋꯥꯔꯤꯗꯣ ꯁꯥꯅꯤꯡꯉꯥꯏ ꯍꯩꯇꯗꯕ ꯋꯥ ꯂꯩꯇꯦꯕ ꯈꯪꯅꯥꯗꯔꯒ ꯀꯣꯜ ꯇꯧꯔꯗꯤ
ꯍꯣꯏ ꯏꯁ ꯈꯪꯅꯗꯕ ꯃꯤꯗꯨꯅ ꯃꯤꯗꯨꯗ ꯀꯣꯜ ꯇꯧꯕ ꯅꯨꯡꯉꯥꯏꯅ
ꯀꯔꯤ ꯀꯔꯤ ꯀꯥ ꯑꯥ ꯇꯧꯕ꯭ꯔꯥ ꯅꯣꯏꯗꯤꯗꯨ ꯃꯣꯏꯗ ꯇꯧꯔꯒ
ꯎꯝ ꯍꯥꯡꯕ ꯌꯥꯕ ꯍꯥꯡꯉꯒ ꯎꯝ ꯉꯥꯡꯕꯅꯤꯗ
ꯑꯍꯣꯏ ꯈꯔ ꯑꯩꯁꯨ ꯎꯝ ꯈꯪꯅꯥꯗꯕ ꯅꯨꯄꯥ ꯑꯃꯕꯨꯗꯤ ꯋꯥꯔꯤ ꯁꯅꯩꯌꯦꯕ ꯑꯗꯨ ꯑꯗꯨꯝ ꯋꯥꯔꯤ ꯁꯥꯅꯕ ꯃꯤ ꯅꯨꯡꯉꯥꯏꯕ ꯃꯤ ꯌꯥꯝ ꯋꯥ ꯊꯣꯛꯄ ꯃꯤꯗꯨꯗꯤ ꯁꯅꯕ ꯅꯨꯡꯉꯥꯏꯌꯦꯕ ꯅꯠꯇ꯭ꯔꯒ ꯋꯥ ꯊꯣꯛꯇ꯭ꯔꯒ ꯇꯨꯃꯤꯟꯅ ꯂꯩꯕꯗꯨꯗꯤ ꯑꯩꯁꯨ ꯇꯨꯃꯤꯟꯅ ꯂꯩꯔꯦ ꯑꯗꯨꯝ ꯢ ꯏꯕꯥꯅꯤꯒꯤꯗꯣ ꯌꯥ ꯌꯥꯗꯕ ꯂꯩꯌꯦꯕ
ꯎꯝ
ꯑꯗꯨ ꯅꯅꯤꯗ ꯈꯔꯥ ꯈꯪꯅꯥꯕ ꯂꯔꯗꯤ ꯑꯗꯨꯝ ꯈꯔꯥ ꯈꯔꯥꯗꯤ ꯊꯣꯛꯑꯦꯅꯥ
ꯍꯣꯏ
ꯗꯤ ꯈꯪꯅꯥꯠꯕꯗꯤ ꯀꯔꯤ ꯇꯕ꯭ꯔꯣ ꯍꯛ ꯑꯗꯨꯝ ꯍꯥꯡꯅꯤꯉꯥꯏꯁꯨ ꯅꯠꯇꯦ ꯑꯗꯨ ꯑꯣꯏꯕꯅꯤꯅ
ꯎꯝ ꯀꯅꯥ ꯂꯥꯛꯏꯅꯣ
ꯑꯗꯨꯒꯤꯅꯤꯗ ꯅꯪꯁꯨ ꯈꯔꯥ ꯈꯔꯥ ꯋꯥ ꯉꯥꯡꯉꯨꯅꯦ ꯑꯩ ꯈꯛꯇ ꯉꯥꯡꯉ ꯂꯩꯔꯦ
ꯍꯥꯍꯥꯍꯥ
ꯑꯥꯀꯥꯕꯤ ꯋꯥꯔꯤ ꯂꯤꯌꯣꯅꯦ ꯈꯔ ꯈꯔ
ꯀꯣꯂꯦꯖ ꯀꯥꯕꯗꯤ ꯑꯗꯨꯝ ꯀꯥꯏꯑꯦꯗꯥ
ꯃꯩꯇꯩ ꯈꯛꯇ ꯄꯨꯟꯕ꯭ꯔꯣ ꯅꯥ
ꯅꯠꯇꯦ ꯃꯩꯇꯩꯕꯨ ꯄꯨꯟꯗꯦꯗꯥ ꯑꯩꯈꯣꯏ ꯇꯔꯥꯏꯕꯔꯦꯜ ꯉꯥꯛꯇꯅꯦ ꯄꯨꯜꯂꯤꯁꯦ ꯍꯣꯏ
ꯆꯥꯔꯁꯀꯨꯝꯕꯗꯤ ꯆꯠ ꯆꯠꯄ꯭ꯔꯣꯅ
ꯍꯣꯏ ꯆꯠꯂꯦ ꯑꯃꯔꯛ ꯑꯃꯔꯛꯇ
ꯑꯣ ꯀꯔꯝꯕ ꯆꯥꯔꯁ ꯇ ꯆꯠꯄ꯭ꯔꯣ
ꯑꯦꯝ ꯕꯤ ꯁꯤꯗꯁꯨ ꯆꯠꯂꯦ ꯑꯦꯝ ꯕꯤ ꯁꯤꯗꯨꯁꯨ ꯆꯠꯂꯦ ꯑꯗꯨꯒ ꯑꯥꯔ ꯕꯤ ꯁꯤ ꯁꯤꯗꯁꯨ ꯄꯥꯛ ꯆꯠꯇꯦꯗ ꯂꯥꯞꯄꯅꯤꯅ
ꯑꯥꯔꯕꯤ ꯁꯤ ꯁꯤꯗꯗꯤ ꯋꯥꯅꯤꯍꯦ
ꯍꯣꯏ
ꯒꯥꯔꯤꯅ ꯆꯠꯄ꯭ꯔꯥ ꯈꯣꯡꯅ ꯆꯠꯄ꯭ꯔꯥ
ꯅꯍꯥꯟꯗꯤ ꯈꯣꯡꯅ ꯆꯠꯄꯅꯦ
ꯑꯣ ꯑꯁ ꯋꯥꯔꯅꯤꯍꯦ ꯑꯗꯨꯗꯤ
ꯍꯣꯏ ꯋꯥꯕꯅꯦ ꯋꯥꯕꯅꯦ
ꯑꯗꯨꯒ ꯑꯩ ꯍꯣꯔꯦꯟ ꯅꯪꯉꯣꯟꯗ ꯃꯥ ꯑꯃꯨꯛꯀ ꯍꯥꯡꯒꯦꯀꯣ ꯑ ꯑꯩ ꯈꯔꯥ ꯈꯥꯡꯗ ꯕ ꯑꯃ ꯂꯩꯑꯦꯕ ꯁꯤꯒꯤ ꯅꯠꯇꯕ ꯑꯗꯨꯗ ꯌꯥꯕ꯭ꯔꯥ ꯍꯪꯉꯦ ꯑꯗꯣ ꯍꯪꯉꯗꯤ ꯈꯪꯉꯦ ꯈꯪꯗ꯭ꯔꯗꯤ ꯇꯣꯛꯑꯅꯤ ꯉꯥꯁꯤ ꯀ꯭ꯂꯥꯁ ꯆꯠꯄ꯭ꯔꯣ
ꯍꯣꯏ ꯍꯣꯏ
ꯆꯠꯂꯦ
ꯍꯥꯥ
ꯉꯁꯤ
ꯉꯁꯤꯗꯤ ꯆꯠꯇꯦ
ꯁꯨꯇꯤ ꯂꯩꯕ꯭ꯔꯣ ꯍꯥꯥ
ꯍꯥꯥ
ꯁꯨꯇꯤ ꯂꯩꯕꯍꯦ ꯅꯪ ꯐꯖ ꯇꯥꯎꯑꯣꯀꯣ ꯑꯩꯒꯤ ꯍꯦꯛ ꯁꯣꯏꯔꯗꯤ ꯅꯪ ꯈꯨꯄꯥꯛ ꯆꯥꯅꯤ
ꯅꯠꯇꯦ ꯀꯩꯅꯣ ꯏꯆꯦ ꯑꯃꯥꯗꯣ ꯀꯣꯜ ꯇꯧꯔꯛꯄ ꯃꯥꯏ ꯑꯦꯁꯦꯝꯕ꯭ꯂꯤ ꯌꯥꯎꯔꯦꯅ
ꯑꯣ ꯑꯣ
ꯑꯗꯨꯒꯤ ꯔꯤꯖꯦꯛ ꯇꯧꯑꯣ ꯇꯧꯕꯒꯤꯅꯤꯗ ꯇꯦꯛꯁ ꯊꯥꯕꯒꯤꯅꯦ
ꯑꯥ ꯅꯪ ꯍꯧꯖꯤꯛꯅ ꯍꯩꯅꯧꯗꯣ ꯎꯗ ꯀꯥꯔꯒ ꯍꯦꯛꯇꯣꯏꯔꯥ
ꯅꯠꯇꯦ ꯑꯩ ꯍꯦꯛꯑꯒ ꯊꯝ ꯊꯝꯕꯅꯦ
ꯑꯁ ꯏꯆꯦ ꯈꯣꯏꯒꯤ ꯒꯦꯡꯗꯨꯁꯨ ꯌꯥꯗꯕꯅꯤꯀꯣ ꯑꯗꯨꯝ ꯍꯩꯅꯥꯎ ꯍꯩꯅꯥꯎ ꯍꯩꯅꯥꯎ ꯈꯛꯇ ꯇꯧꯔ ꯂꯩꯕꯅꯦꯕ
ꯍꯣꯏ
ꯌꯥꯅꯤꯗ
ꯍꯥꯥ
ꯅꯣꯏ ꯀꯣꯂꯦꯖꯇꯣ ꯃꯣꯏ ꯌꯥꯎꯈ꯭ꯔꯦ ꯍꯥꯏꯕ꯭ꯔꯣ
ꯌꯥꯎꯗ꯭ꯔꯤꯌꯦ ꯌꯥꯎꯗꯧꯔꯦ
ꯑꯣ ꯈꯪꯗ꯭ꯔꯦꯗ
ꯌꯥꯗꯤ ꯌꯥꯔꯦ
ꯈꯔ ꯋꯥ ꯉꯥꯡꯉꯣ ꯑꯩ ꯋꯥ ꯉꯥꯡꯅꯤꯉꯥꯏ ꯂꯩꯇ꯭ꯔꯦ ꯁꯨꯏ
ꯍꯣꯏ ꯉꯥꯡꯒꯦ ꯉꯥꯡꯒꯦꯅꯦ
ꯉꯥꯡꯉꯣ
ꯉꯥꯏꯈꯣꯀꯣ ꯉꯥꯏꯈꯣꯀꯣ ꯑꯩ ꯔꯤ ꯔꯤꯄ꯭ꯂꯥꯏ ꯑꯝꯇ ꯄꯤꯔꯝ ꯄꯤꯔꯨꯈꯤꯒꯦ
ꯍꯣꯏ ꯑꯗꯨꯒ ꯏꯕꯥꯅꯤ ꯋꯥ ꯉꯥꯡꯗꯗꯤ ꯌꯥꯗꯦ ꯑꯗꯨꯒꯤ ꯅꯪ ꯈꯔꯗꯤꯋꯥ ꯍꯣꯏ ꯍꯣꯏꯒꯨꯝꯕꯗꯤ ꯇꯧꯋꯣꯍꯦ
ꯍꯣꯏ ꯍꯣꯏ
ꯎꯝ ꯍꯣꯁꯇꯦꯜꯒꯤ ꯔꯨꯝꯗ ꯃꯤ ꯀꯌꯥ ꯂꯩꯕ꯭ꯔꯣ
ꯑꯣ ꯍꯣꯏ
ꯃꯤ ꯀꯌꯥꯃꯨꯛꯇꯤ ꯂꯩꯕ꯭ꯔꯣ ꯅꯣꯏꯒꯤ ꯔꯨꯝ ꯑꯃꯗ
ꯃꯤ ꯑꯅꯤ ꯂꯩꯕꯁꯨ ꯌꯥꯎꯋꯦ ꯑꯍꯨꯝ ꯂꯩꯕꯁꯨ ꯌꯥꯎꯋꯦ
ꯑꯣ ꯅꯣꯏꯗꯤ ꯃꯤ ꯀꯌꯥ ꯂꯩꯕ꯭ꯔ ꯑꯗꯨ
ꯍꯥꯥ
ꯅꯣꯏꯗꯣ ꯃꯤ ꯀꯌꯥ ꯂꯩꯕ꯭ꯔꯣ ꯅꯣꯏꯒꯤ ꯔꯨꯝꯗ
ꯑꯩꯈꯣꯏ ꯔꯨꯝꯗ ꯃꯤ ꯑꯍꯨꯝ ꯂꯩꯕꯅꯦ ꯑꯃꯗꯤ ꯊꯣꯛꯇꯧꯔꯦ
ꯑꯣ ꯅꯣꯏꯒꯤ ꯁꯤꯅꯤꯌꯔ ꯑꯣꯏꯕ꯭ꯔꯥ
ꯅꯠꯇꯦ ꯑꯩꯈꯣꯏ ꯕꯦꯠꯁ ꯉꯥꯛꯇꯅꯤ
ꯑꯣ ꯃꯥ ꯔꯦꯟꯒꯨꯝꯕ ꯂꯩꯅꯤꯉꯥꯏ ꯆꯠꯇꯣꯏꯔꯥ
ꯍꯣꯏ ꯔꯦꯟꯗ ꯂꯩꯒꯦ ꯍꯥꯏꯌꯦ ꯃꯥ
ꯑꯣ ꯅꯪꯗꯤ ꯍꯣꯁꯇꯦꯜ ꯂꯩꯕꯗꯣ ꯅꯣꯏꯒꯤ ꯇꯥꯡꯕ꯭ꯔꯥ ꯍꯣꯡꯕ꯭ꯔꯥ ꯄꯩꯁꯥ
ꯑꯗꯨꯝ ꯆꯞ ꯆꯥꯔꯦꯗ
ꯑꯣ ꯂꯤꯁꯤꯡ ꯃꯉꯥꯗꯤ ꯌꯧꯗꯦ ꯍꯥꯏꯕꯒꯨꯝꯅꯦꯀꯣ ꯅꯣꯏꯗꯤ ꯊꯥ ꯑꯃꯗ ꯑ
ꯇꯨ ꯊꯥꯎꯖꯟ ꯁꯤꯛꯁ ꯍꯟꯗ꯭ꯔꯦꯠ
ꯑꯣ ꯗꯨꯨꯗꯤ ꯌꯥꯗꯤ ꯌꯥꯏ
ꯍꯣꯏ ꯌꯥꯏ
ꯑꯗꯣ ꯅꯪ ꯑꯦꯛꯖꯥꯝ ꯊꯥꯕ꯭ꯔꯥ ꯍꯣꯁꯇꯦꯜ ꯆꯪꯅꯤꯡꯉꯥꯏꯒꯤ
ꯑꯦꯛꯖꯥꯝ ꯊꯥꯗꯦꯗ
ꯑꯣ ꯑꯗꯨꯝ ꯁꯦꯂꯦꯛ ꯇꯧꯕ꯭ꯔꯥ ꯅꯪꯕꯨꯗꯤ
ꯍꯣꯏ ꯍꯥꯏꯗꯤ ꯀꯩꯅꯣꯗꯣ ꯑ ꯗꯤꯁꯇꯦꯟꯁꯇꯣ ꯌꯦꯡꯉꯒ ꯀꯣ ꯌꯨꯝꯒꯤ ꯗꯤꯁꯇꯦꯟꯁꯇꯣ
ꯑꯣ
ꯍꯥꯏꯗꯤ ꯑꯩꯈꯣꯏꯗꯤ ꯂꯥꯛꯄꯅꯤꯅ
ꯑ
ꯑꯗꯨꯝ ꯁꯦꯂꯦꯛ ꯇꯧꯕꯤꯕꯅꯤꯗ
ꯎꯝ ꯅꯗꯥꯎ ꯌꯥꯝ ꯐꯥꯔꯦꯅꯦ ꯑꯗꯨꯗꯤ ꯅꯪ
ꯐꯥꯕꯅꯤ ꯐꯥꯕꯅꯤ
ꯐꯖ ꯐꯖꯅ ꯂꯩꯔꯣ ꯉꯧꯁꯤꯟꯔꯒ ꯂꯩꯌꯨꯀꯣ
ꯍꯣꯏ
ꯅꯣꯏ ꯃꯥꯝꯅꯤꯡꯉꯥꯏ ꯋꯥꯠꯂꯤꯕ꯭ꯔꯣ
ꯈꯔ ꯋꯥꯠꯂꯤ ꯍꯣꯏ
ꯄꯨꯡ ꯀꯌꯥ ꯀꯌꯥꯗ ꯃꯝꯕ꯭ꯔꯣ
ꯑ ꯁꯤꯛꯁ ꯈꯔ ꯍꯦꯟꯕꯗ ꯑꯗꯨꯝ ꯁꯤꯛꯁ ꯃꯈꯥꯏꯒꯨꯝꯕꯗ
ꯑꯣ ꯍꯩ ꯍꯥ ꯅꯪꯒꯤ ꯅꯅꯥꯎ ꯅꯨꯄꯤꯗꯨꯗꯤ ꯎꯗꯤ ꯎ ꯎꯕ꯭ꯔꯣ
ꯍꯣꯏ ꯑꯗꯨꯝ ꯎꯑꯦ ꯑꯩ ꯃꯥꯒꯤ ꯃꯅꯥꯛꯇ ꯃꯔꯛ ꯃꯔꯛꯇ ꯑꯗꯨꯝ ꯆꯠꯄꯅꯦ
ꯑꯣ ꯃꯥꯗꯣ ꯅꯒꯥꯃꯄꯥꯜ ꯒꯨꯝꯕꯗ ꯂꯩ ꯍꯥꯏꯕ꯭ꯔꯥ
ꯅꯒꯥꯝꯄꯥꯜꯗ ꯂꯩꯌꯦ ꯍꯣꯏ
ꯑꯣ ꯃꯣꯏꯒꯤ ꯂꯩꯐꯝꯗꯣ ꯅꯨꯡꯗꯤ ꯅꯨꯡꯉꯥꯏꯕ꯭ꯔꯥ
ꯅꯨꯡꯉꯥꯏꯅꯤ ꯍꯣꯏ ꯃꯣꯏꯒꯤ ꯂꯩꯐꯝꯗꯨꯗꯤ
ꯎꯝ ꯃꯥꯗꯣ ꯍꯣꯁꯇꯦꯜꯒꯨꯝꯕ ꯂꯩꯕꯗꯣ ꯅꯨꯡꯉꯥꯏꯕ ꯃꯥꯜꯂꯦꯀꯣ ꯃꯥꯁꯨ ꯅꯍꯟ ꯍꯔꯥꯎ ꯍꯔꯥꯎꯔꯒ ꯚꯤꯗꯤꯌꯣ ꯀꯣꯜ ꯇꯧꯕ ꯐꯪꯉꯦꯕ ꯑꯩꯁꯨ
ꯑꯣ ꯑꯣ
ꯍꯩꯍꯥ ꯈꯪꯗ꯭ꯔꯦ ꯍꯧꯖꯤꯛꯇꯤ ꯀ꯭ꯔꯤ ꯇꯧꯔꯒ ꯂꯩꯕ꯭ꯔꯣ ꯏꯆꯦ ꯈꯣꯏꯗꯣ ꯉꯥꯏꯕ꯭ꯔꯣ
ꯉꯥꯏꯕꯅꯦ ꯍꯣꯏ
ꯃꯄꯥꯟꯗ ꯉꯥꯏꯕ꯭ꯔꯥ ꯅꯠꯇ꯭ꯔꯒ ꯍꯣꯁꯇꯦꯜ ꯃꯅꯨꯡꯗ ꯂꯩꯔꯤꯕ꯭ꯔꯣ
ꯍꯁꯇꯦꯜ ꯅꯨꯡꯗꯅꯦ
ꯅꯣꯡ ꯆꯣꯡꯕ꯭ꯔꯣ ꯉꯁꯤꯗꯤ
ꯉꯁꯥꯏ ꯑꯩꯗꯤ ꯆꯨꯗꯤ ꯆꯨꯕꯅꯦ ꯑꯗꯣ ꯑꯃꯨꯛ ꯆꯠꯈ꯭ꯔꯦ
ꯃꯩꯇꯩꯥꯏꯂꯣꯟꯗꯤ ꯐꯥꯖꯅꯦ ꯗꯤ ꯉꯥꯡꯕ ꯍꯥꯏꯔꯕ꯭ꯔꯣ
ꯍꯩꯇꯦꯗ ꯑꯗꯨꯝ ꯑꯈꯪꯕꯗꯣ ꯉꯥꯡꯉ ꯂꯩꯕꯅꯤꯗ
ꯍꯥꯏꯌꯦꯗꯤ ꯍꯥꯏꯌꯦ ꯈ꯭ꯔꯦꯗ ꯅꯪ ꯀ꯭ꯂꯥꯁ ꯀꯌꯥꯗꯒꯤ ꯃꯩꯇꯩꯂꯣꯟ ꯉꯥꯡꯕ ꯍꯥꯏꯕ꯭ꯔꯣ
ꯑꯩ ꯃꯩꯇꯩꯂꯣꯟꯗꯤ ꯗꯨꯝ ꯈꯔ ꯈꯔꯗꯤ ꯍꯥꯟꯅ ꯗꯨꯝ ꯉꯥꯡꯕ ꯍꯥꯏꯔꯕꯅꯤꯗ
ꯑꯩꯗꯤ ꯍꯟꯗꯛ ꯀꯨꯏꯗ꯭ꯔꯌꯦ ꯃꯩꯇꯩꯂꯣꯟ ꯈꯥꯡꯕ
ꯅꯍꯥꯟꯗꯤ ꯀꯔꯤꯁꯨ ꯈꯪꯗ꯭ꯔꯥ ꯂꯩꯕꯅꯤ ꯍꯧꯖꯤꯛꯀꯥꯟꯗꯤ ꯈꯔꯗꯤ ꯐꯥꯥꯕ ꯍꯧꯔꯛꯦ ꯑꯩꯁꯦ
ꯃꯣꯏ ꯌꯥꯎꯗꯧꯔꯦ ꯍꯥꯏꯕ꯭ꯔꯣ
ꯌꯧꯗꯣꯔꯦ ꯍꯥꯏꯌꯦ
ꯎꯝ ꯊꯣꯛꯇꯣꯏꯔꯣ ꯅꯪ
ꯊꯣꯛꯀꯅꯤ ꯍꯣꯏ
ꯎꯝ ꯅꯣꯏꯗꯣ ꯅꯣꯏꯒꯤ ꯍꯣꯁꯇꯦꯜꯒꯨꯝꯕꯗ ꯍꯦꯛꯄꯗ ꯆꯩꯗꯕ꯭ꯔꯣ
ꯍꯥꯥ
ꯅꯣꯏꯗꯤ ꯍꯩꯅꯧꯗꯣ ꯍꯦꯛꯄꯗ ꯆꯩꯗꯕ꯭ꯔꯣ
ꯆꯩꯗꯦꯗ ꯀꯔꯤꯒꯤ ꯆꯩꯅꯤ ꯑꯩꯈꯣꯏ ꯆꯥꯅꯤꯡꯉꯥꯏꯅꯤꯅ
ꯑꯣ ꯑꯁ ꯑꯩꯈꯣꯏꯗꯗꯤ ꯌꯥꯗꯦ ꯑꯩꯈꯣꯏꯗꯁꯨ ꯁꯤꯒꯨꯝꯕ ꯂꯩꯌꯦꯕ
ꯍꯣꯏ
ꯍꯣꯏꯗꯗꯤ ꯐꯥꯏꯔꯒ ꯑꯦꯄꯣꯂꯣꯖꯤꯒꯨꯝꯕ ꯂꯦꯇꯔ ꯏꯍꯟ ꯍꯟꯕꯅꯤꯅꯦ ꯅꯍꯥꯟ ꯃꯨꯟꯗ꯭ꯔꯤ ꯀꯥꯟꯗ ꯍꯣꯏ ꯍꯨꯔꯥꯟꯕ ꯗꯨꯗꯒꯤ ꯐꯥꯔꯒ ꯑꯁ ꯍꯣꯏꯗꯤ ꯌꯥꯗꯦꯗ
ꯌꯥꯝ ꯋꯥꯅ ꯂꯥꯏꯕꯅꯤ ꯁꯤꯗꯤ ꯀꯔꯤ ꯍꯦꯟꯖꯥꯡ ꯆꯥꯍꯦꯔꯣ ꯅꯨꯡꯗꯥꯥꯡꯗ
ꯈꯪꯗꯦꯗ ꯉꯁꯤꯁꯦ ꯀꯩ ꯄꯤꯗꯣꯏꯅꯣ ꯈꯪꯗꯦ ꯀꯩ ꯏꯁꯥꯡ ꯄꯤ
ꯅꯣꯏꯗꯤ ꯅꯨꯡꯇꯤ ꯑꯦꯕ꯭ꯔꯤ ꯋꯤꯛ ꯇꯣꯉꯥꯟꯅꯗꯤ ꯄꯤꯕ꯭ꯔꯥ ꯍꯤꯟꯖꯥꯡ
ꯍꯣꯏ ꯄꯤꯌꯦ ꯑꯗꯨꯝ
ꯑꯣ ꯏꯆꯦ ꯈꯣꯏ ꯂꯥꯛꯑꯕ꯭ꯔꯣ
ꯂꯥꯛꯇ꯭ꯔꯤꯌꯦ ꯊꯣꯛꯇꯧꯔꯦ ꯍꯥ
ꯌꯥꯎꯗꯤ ꯌꯥꯎꯗ꯭ꯔꯤ ꯀꯣ
ꯍꯣꯏ ꯌꯥꯎꯗꯔꯦ ꯊꯝꯃꯁꯨ ꯌꯥꯔꯤꯗ ꯑꯩꯈꯣꯏ ꯑꯅꯤꯒꯤ ꯀꯩꯅꯣ ꯍꯦꯜꯂꯕꯅꯦ
ꯑꯁ
ꯌꯥꯔꯦ ꯌꯥꯔꯦ
ꯍꯣꯏ